ꯍꯜꯂꯣ
ꯍꯜꯂꯣ
ꯅꯪꯗꯤ ꯌꯥꯅꯤ ꯏꯇꯅꯤ ꯍꯥꯏꯁꯤ ꯅꯠꯇ꯭ꯔꯥ
ꯑꯦ ꯀꯩ ꯍꯥꯏꯌꯣ ꯍꯥꯏꯅꯣ
ꯑꯗꯨ ꯅꯣꯏꯅꯗꯤ ꯇꯧꯔꯛꯎꯅꯣꯕ
ꯑꯁ ꯑꯩ ꯇꯧꯕ ꯌꯥꯗꯦꯃꯤ ꯅꯪꯕꯣ
ꯇꯥꯅꯤꯡꯗꯦ ꯇꯥꯅꯤꯡꯗꯦ ꯌꯥꯔꯦ ꯅꯪ ꯇꯥꯛꯁ ꯑꯅꯧꯕ ꯂꯥꯛꯑꯦꯗꯥꯏ
ꯑꯗꯨꯗꯤ ꯃꯤꯉꯣꯟꯗ ꯀꯣꯜ ꯇꯧꯕꯩ ꯅꯠꯇꯦꯌꯦ
ꯀꯔꯤꯒꯤ
ꯑꯩꯅ ꯔꯦꯀꯣꯔꯠ ꯇꯧꯔꯒ ꯀꯩꯅꯣ ꯇꯧꯕꯩꯅꯦ ꯑꯩ ꯇꯧꯗ꯭ꯔꯤ ꯀꯩꯅꯣ ꯂꯣꯛ ꯊꯨꯡꯕ ꯐꯠꯇꯕꯁꯦ ꯇꯟꯗꯅ
ꯈꯪꯉꯦ ꯈꯪꯉꯦ ꯇꯥꯅꯤꯦꯗ꯭ꯔꯦ ꯌꯥꯔꯦ
ꯎꯝ ꯀꯩꯗꯧꯔꯝꯃꯤꯅꯣ ꯅꯪꯕꯣ
ꯊꯕꯛ ꯆꯇꯀꯦ ꯇꯧꯔꯤ
ꯔꯕ
ꯆꯠꯇꯣꯔꯦ ꯑꯃꯨꯛ
ꯑ ꯊꯕꯛ ꯈꯨꯁꯤꯟꯗꯣ
ꯅꯪꯗꯧꯅ ꯃꯤꯔꯦꯝ ꯑꯣꯏ ꯃꯥꯟꯕ꯭ꯔꯣ
ꯌꯦꯔꯥ ꯅꯪꯒꯤꯗꯨꯗꯤ ꯎꯁꯤꯠꯇꯕ ꯑꯝ ꯌꯥꯎꯔꯦꯗ ꯑꯩꯕꯨ ꯀꯗꯥꯏꯗ ꯃꯤꯔꯡ ꯑꯣꯏꯔꯤꯕ ꯅꯪ ꯆꯤꯜꯂꯤꯗ꯭ꯔꯦ ꯑꯩꯅ ꯁꯤꯜꯂꯤ ꯏꯕꯨꯡꯉꯣ
ꯅꯪ ꯀꯩꯗ ꯆꯤꯜꯂꯤꯕ ꯅꯪ ꯉꯁꯥꯏꯗꯒꯤ ꯇꯨꯝꯃꯤ ꯑꯣꯏꯔꯝꯒꯅꯤ
ꯎꯝ ꯇꯨꯝꯗꯦ ꯇꯨꯝꯗꯦ ꯀꯗꯥꯏꯗ ꯐꯤ ꯐꯤ ꯃꯣꯟ ꯇꯔꯥꯃꯨꯛ ꯁꯨꯔꯨꯔꯦ
ꯑꯣ ꯃꯣꯟ ꯇꯔꯥ
ꯐꯤ ꯁꯨꯔꯨꯏꯅꯦ ꯉꯁꯥꯏꯒꯩ
ꯑꯣ ꯃꯣꯟ ꯇꯔꯥ ꯍꯥꯏꯁꯦ ꯅꯪ ꯃꯁꯛ ꯈꯪꯕꯔꯕ
ꯃꯦ ꯅꯪ ꯈꯪꯗꯕ ꯃꯥꯜꯂꯤ ꯅꯪ ꯃꯑꯣꯡ ꯃꯣꯟ ꯑꯃꯗ ꯐꯤ ꯀꯦꯖꯤꯒꯤ
ꯆꯤꯡꯒꯤꯦ
ꯃꯣꯟ ꯑꯃꯝꯗ ꯐꯤ ꯀꯦꯖꯤ ꯅꯤꯝꯐꯨ ꯆꯠꯂꯦ ꯐꯤ ꯀꯦꯖꯤ ꯅꯤꯐꯨ ꯆꯠꯂꯤ ꯃꯣꯟꯑꯝꯅ
ꯑꯣ ꯑꯩ ꯑꯩ ꯈꯪꯉꯦ ꯑꯩ ꯈꯪꯉꯦ꯫ ꯀꯩꯅꯣ ꯉꯔꯥꯡ ꯂꯤꯂꯥ ꯌꯦꯡꯕ꯭ꯔꯣ꯫
ꯌꯦꯡꯗꯦ꯫
ꯑꯣ ꯅꯪ ꯅꯔꯪꯥ ꯂꯤꯂꯥ ꯌꯨꯡꯈ ꯍꯥꯏꯔꯝꯗꯥꯏ
ꯃꯦꯂ ꯍꯥꯏꯕ ꯃꯦꯂ ꯃꯦꯂ꯫
ꯃꯦꯂꯥ ꯍꯥꯏꯔ ꯅꯪꯗꯣ
ꯎꯝ
ꯎꯝ ꯑꯗꯨ ꯍꯜꯂꯛꯑꯒ ꯕꯣꯟ ꯌꯦꯡꯕ꯭ꯔꯣ
ꯌꯦꯡꯗꯦꯗ
ꯑꯗꯨ ꯀꯟꯩꯅꯣ ꯅꯪꯅ ꯑꯩꯉꯣꯜꯗ ꯕꯣꯜ ꯌꯦꯕ꯭ꯔ ꯍꯪꯉꯤꯗꯤ
ꯑꯁ ꯃꯣꯏ ꯃꯌꯥꯝ ꯂꯥꯡꯅꯕꯗꯣ ꯕꯣꯟ ꯌꯦꯡꯕꯩ ꯈꯣꯠꯄꯩ ꯑꯗꯨ ꯑꯗꯥ ꯑꯗꯨꯗꯁꯨ ꯏꯁꯇꯦꯇꯁ ꯀꯥꯏꯐꯦꯠ ꯌꯦꯡꯉꯨꯔꯦ ꯕꯣꯜꯒꯤ ꯇꯥꯗꯔ ꯅꯪꯗꯤ ꯌꯦꯡꯗꯕꯖꯥꯜꯂꯅ ꯁꯨꯝ ꯈꯜꯂꯤꯕ
ꯑꯦ ꯊꯖꯤꯜꯂꯛꯄꯅꯦꯕ
ꯑꯩ ꯕꯣꯜꯒ ꯌꯦꯡꯗꯦꯗ ꯍꯩꯗꯤ ꯌꯦꯡꯕ꯫
ꯑꯩ ꯃꯦꯁꯦꯖ ꯇꯣ ꯕꯅꯤꯚꯇꯌꯥ
ꯎꯝ ꯁꯨꯝ ꯌꯦꯡꯗꯕ ꯍꯥꯏꯇꯥꯔꯦ ꯑꯉꯥꯡ ꯑꯣꯏꯔꯤꯩꯒꯤ ꯊꯥꯏꯅꯗꯒꯤ
ꯏꯁ ꯊꯥꯏꯅꯗꯤ ꯑꯩ ꯌꯥꯝꯅ ꯈꯨꯅꯨꯡꯒꯤ ꯖꯨꯀꯣꯝꯗꯒꯤ ꯍꯤꯡ ꯃꯄ ꯃꯥꯥꯂꯤꯀꯣ
ꯑꯦ ꯀꯔꯤꯅꯣ ꯉꯥꯡꯉꯤꯖꯤꯕꯣ ꯊꯥꯏꯅꯗꯒꯤ ꯑꯉꯥꯡ ꯑꯣꯏꯔꯤꯉꯩꯗꯒꯤ ꯌꯦꯡꯉꯨꯁꯤ ꯣꯜꯂꯤꯉꯠꯇ ꯍꯥꯏꯖꯦ ꯀꯩ ꯅꯪꯖꯤꯗꯤꯕꯀꯣ꯫
ꯅꯣꯛꯀꯅꯨ ꯅꯣꯛꯀꯅꯨ ꯕꯦꯔꯥꯅꯤ ꯏꯁ ꯄꯨꯔꯥ ꯕꯦꯔꯥꯅꯤꯕꯨ ꯗꯨꯗꯩꯗꯤ꯫
ꯀꯌꯥꯝ ꯀꯨꯏꯔꯒꯦꯅꯪ ꯎꯍꯜꯂꯛꯄ
ꯍꯜꯂꯛꯄꯒ ꯅꯠꯇ꯭ꯔꯒ ꯅꯨꯃꯤꯠꯁ ꯍꯥꯏꯕꯤꯔꯣ
ꯎꯝ ꯑꯗꯣ ꯃꯨꯛ ꯆꯠꯇꯣꯏꯔꯣ꯫
ꯎꯝ ꯆꯠꯆꯗꯣꯔꯦ꯫
ꯎꯝ ꯋꯥꯔꯝꯃꯤꯅꯦ ꯊꯕꯛ ꯁꯨꯛꯇ ꯀꯩ ꯌꯦꯟꯁꯥꯡ ꯆꯥꯔꯕ
ꯖꯔ ꯑꯣꯏ ꯀꯩꯅꯣ ꯉꯥꯉꯣꯛꯇ
ꯎꯝ꯫ ꯐꯩ ꯐꯩ ꯍꯥꯎꯅ ꯍꯥꯎꯅ ꯆꯥꯔ ꯅꯨꯡꯉꯥꯏ ꯅꯨꯡꯉꯥꯏꯅ ꯂꯩꯌꯨ꯫
ꯃꯥꯅꯦ ꯍꯥꯎꯅ ꯍꯥꯎꯅ ꯆꯥꯔꯒ ꯍꯥꯎꯅ ꯍꯥꯎꯅ ꯁꯤꯗꯣꯛꯀꯗꯝꯃꯦ꯫
ꯑꯝ꯫
ꯅꯠꯇ꯭ꯔꯣ
ꯃꯥꯅꯤ꯫
ꯑꯗꯨꯅꯤ ꯍꯧꯖꯤꯛꯇꯤ ꯑꯍꯥꯎꯧꯕ ꯆꯥꯗꯗꯤ ꯍꯤꯡꯕ ꯌꯥꯗ꯭ꯔꯦ
ꯆꯥꯎ ꯆꯥꯎ ꯆꯥꯎ
ꯆꯥꯒꯦ ꯆꯥꯒꯦ ꯑꯩꯅ ꯀꯩꯅꯣ ꯄꯩꯁꯥ ꯌꯥꯝꯗꯔꯤ
ꯑꯁ ꯍꯥꯏꯒꯗ꯭ꯔꯤ ꯅ ꯃꯏ ꯄꯤ ꯑꯦꯂꯦ ꯍꯜꯂꯣ꯫ ꯍꯜꯂꯣ ꯍꯜꯂꯣ ꯍꯜꯂꯣ ꯍꯜꯂꯣ꯫ ꯍꯜꯂꯣ ꯍꯜꯂꯣ ꯇꯥꯔꯤꯕꯣ ꯑꯩꯒꯤ ꯐꯣꯟꯁꯤꯗꯤꯕꯀꯣ ꯇꯥꯗꯦꯍꯦ ꯑꯩ ꯑꯝꯇ ꯅꯪ ꯉꯥꯡ ꯅꯪ ꯇꯥꯔꯤꯕ꯭ꯔꯥ ꯑꯩ ꯒ꯭ꯌꯥꯟ ꯇꯥꯗꯔꯦ ꯑꯩ ꯇꯥꯗꯤꯌꯦ ꯅꯪ ꯇꯥꯕ꯭ꯔꯣ ꯆꯥꯗꯔꯤꯅ ꯍꯜꯂꯣ ꯇꯥꯕ꯭ꯔꯣ꯫ ꯑ